ꯍꯜꯂꯣ ꯇꯥꯏ ꯇꯥꯏ ꯇꯥꯏ
ꯀꯅꯥꯅꯣ ꯌꯥꯝ ꯀꯟꯅ ꯀꯧꯔꯤꯗꯨꯕꯣ ꯐꯅꯌꯥꯝ ꯀꯟꯅ ꯍꯥꯎꯅ ꯇꯥꯏꯅꯦ ꯎꯝ ꯎꯝ ꯀꯩꯗꯧꯔꯤꯒꯦ ꯇꯨꯝꯃꯤꯔꯣ
ꯇꯨꯝꯗꯦ ꯃꯊꯥ ꯁꯥꯥꯔꯤ
ꯀꯩ ꯃꯊꯥ ꯁꯥꯔꯤꯅꯣ ꯑꯩꯁꯦ ꯇꯧꯐꯝ ꯈꯪꯗꯗꯅ ꯅꯪꯉꯣꯟꯗ ꯐꯣꯟ ꯇꯧꯔꯛꯏꯃꯤꯅꯦ ꯑꯩꯁꯨ ꯃꯊꯥ ꯁꯥꯗꯅ ꯄꯩꯁꯥꯒꯤ
ꯔꯤꯁꯔꯁꯀꯤ ꯃꯊꯥ ꯀꯟꯅ ꯁꯥꯔꯤ ꯑꯩꯁꯨ ꯄꯩꯁꯥ ꯇꯤꯡꯒꯗꯕ ꯌꯥꯝ ꯂꯩꯔꯕ
ꯄꯩꯁꯥꯗꯣ ꯄꯩꯁꯥꯅꯤ ꯌꯥꯎꯗ꯭ꯔꯗꯤ ꯁꯦꯝꯗ꯭ꯔꯤ ꯌꯥꯎꯗ꯭ꯔꯗꯤ ꯊꯕꯛ ꯑꯝꯇ ꯄꯥꯡꯊꯣꯛ ꯌꯥꯗ꯭ꯔꯦꯅꯦ ꯍꯥ
ꯄꯦꯄꯔ ꯐꯣꯡꯕꯁꯨ ꯂꯤꯁꯤꯡ ꯑꯍꯨꯝ ꯂꯧꯋꯤ ꯔꯤꯄꯣꯠ ꯊꯥꯒꯠꯂꯣ ꯑꯃꯨꯛ ꯍꯥꯏꯔꯛꯑꯦ ꯑꯗꯒꯤ ꯀꯩ ꯍꯥꯏꯒ꯭ꯔꯦ ꯄꯦꯄꯔ ꯑꯦꯛꯁꯇ꯭ꯔꯦꯛ ꯁꯦꯝꯕꯒꯤ ꯁꯦꯃꯤꯅꯥꯔ ꯄꯥꯕꯒꯤ ꯂꯨꯄꯥ ꯂꯤꯁꯤꯡ ꯑꯅꯤ ꯆꯥꯝꯃꯉꯥꯑꯦ ꯄꯩꯁꯥꯁꯦ ꯌꯥꯝ ꯌꯥꯝ ꯆꯪꯉꯤꯗ ꯂꯤꯁꯤꯡ ꯐ꯭ꯔꯦꯁ ꯇꯧꯕꯁ
ꯅꯣꯏ ꯏꯁꯇꯥꯄꯦꯟꯒꯤꯗꯤ ꯀꯩꯝ ꯍꯥꯏꯅꯗ꯭ꯔꯤꯕꯣ
ꯏꯁꯇꯥꯏꯄꯦꯟꯁꯦ ꯇꯥꯟꯅꯔꯤ ꯐꯪꯒꯅꯤꯗꯤ ꯍꯥꯏꯗꯣ ꯍꯧꯖꯤꯛꯐꯥꯎꯀꯤꯗꯤ ꯃꯦꯛ ꯃꯥꯛ ꯈꯥꯏꯗ꯭ꯔꯤ
ꯐꯣꯜꯂꯣ ꯀꯩꯅꯣ ꯅꯥꯀꯟꯗ ꯀꯟꯅ ꯈꯤꯉꯤꯗꯨꯕꯣ
ꯑꯧ ꯃꯥꯅꯦ ꯃꯥꯅꯦ ꯑꯩꯅ ꯗꯨꯀꯥꯟ ꯐꯝꯕ꯭ꯔꯥ ꯍꯪꯒꯦꯅ ꯇꯧꯔꯝꯕ ꯑꯗꯨꯗ ꯐꯣꯟ ꯑꯗꯨꯒꯤ ꯍꯥꯏꯈꯤꯕꯩ ꯇꯧꯔꯛꯏ ꯑꯣꯏꯔꯝꯅꯤ
ꯎꯝ ꯑꯩꯗꯨꯗꯤ ꯃꯊꯥ ꯁꯥꯏꯅꯦ ꯑꯩꯁꯨ ꯄꯩꯁꯥ ꯀꯩꯅꯣ ꯇꯧꯕꯒꯤ ꯁꯦꯟꯒꯤ ꯃꯊꯧꯁꯦ ꯗꯔꯀꯥꯔ ꯌꯥꯝꯅ ꯑꯣꯏꯔꯦꯗ ꯁꯦꯟ ꯊꯣꯛꯇꯕꯁꯦ ꯃꯊꯥ ꯌꯥꯝ ꯁꯥꯔꯦꯗ ꯀꯔꯤ ꯀꯔꯤꯅꯣ ꯁꯦꯟ ꯊꯣꯛꯅꯕ ꯈꯔ ꯇꯧꯗ꯭ꯔꯗꯤ ꯇꯧꯔꯤꯁꯦ ꯉꯁꯤꯁꯨ ꯏꯔꯥꯡꯁꯨ ꯈꯔ ꯂꯩ ꯃꯥꯜꯂꯤꯅꯦ
ꯔꯦꯜꯂꯤ ꯆꯠꯂꯦ ꯑꯟ ꯅꯔ ꯁꯤ ꯁꯤ ꯆꯠꯅꯍꯟꯕ ꯌꯥꯔꯣꯏ ꯑꯦꯟ ꯑꯥꯔ ꯁꯤ ꯇꯧꯕ ꯌꯥꯔꯣꯏ ꯑꯗꯒꯤ ꯀꯩꯅꯣ ꯇꯧꯕ ꯌꯥꯔꯣꯏ ꯍꯥꯏꯅ ꯀꯔꯤ ꯁꯦꯟꯁꯁ ꯇꯧꯕ ꯌꯥꯔꯣꯏ ꯈꯣꯠꯂꯣꯏ ꯀꯥꯏꯅ
ꯑꯣ ꯉꯁꯤꯁꯦ
ꯎꯝ
ꯑꯁ ꯈꯪꯗꯦꯗ ꯇꯧꯋꯤ ꯂꯩꯕꯥꯛꯀꯤ ꯏꯔꯥꯡꯖꯤꯅ ꯃꯔꯣꯜ ꯑꯃ ꯊꯕꯛ ꯑꯃ ꯀꯩ ꯑꯃ ꯆꯠꯊꯣꯛꯀꯗꯕꯗ ꯂꯣꯏꯅ ꯄꯜꯂꯕꯅꯦ ꯑꯩ ꯄ꯭ꯔꯤꯟꯇꯔ ꯁꯦꯝꯒꯗꯕ ꯂꯩꯕꯅꯦ ꯄ꯭ꯔꯤꯟꯇꯔꯕꯨꯛ ꯁꯦꯝꯗꯗꯅ ꯂꯩꯔꯦ ꯆꯠꯀꯗꯕꯗꯣ ꯉꯁꯤꯗ ꯗꯔꯀꯥꯔ ꯑꯣꯏꯕꯅꯤ ꯗꯣ ꯉꯍꯥꯛ ꯂꯩꯇ ꯉꯍꯥꯛ ꯂꯩꯇ ꯖꯦꯔꯣꯛꯁ ꯇꯧꯅꯕꯒꯤ ꯗꯔꯀꯥꯔ ꯑꯣꯏꯕꯒꯤ ꯌꯥꯗ ꯂꯩꯔꯦꯕ ꯄꯧꯅꯥ ꯕꯖꯥꯔꯗ ꯄꯨꯔ ꯆꯠ ꯆꯠꯀꯗꯕꯅꯦ ꯑꯗꫭ ꯁꯦꯝꯕꯗꯣ ꯏꯔꯥꯡ ꯂꯩꯔꯦꯅ ꯆꯠꯇꯔꯦ ꯇꯧꯔꯤꯁꯦ ꯍꯌꯦꯡ ꯇꯥꯒꯗ꯭ꯔꯥ ꯈꯪꯗꯦ ꯅꯣꯡꯁꯨ ꯃꯪꯂꯤ ꯃꯪꯂꯤ ꯇꯧꯋꯤꯅꯦ ꯉꯁꯤ ꯅꯣꯡꯁꯨ ꯁꯥꯁꯨ ꯁꯥꯏ ꯅꯣꯡꯁꯨ ꯃꯪꯅꯤ ꯑꯍꯥꯎ ꯑꯍꯥꯎꯕ ꯌꯥꯝ ꯆꯥꯅꯤꯡꯉꯤꯗ ꯌꯦꯟ ꯊꯣꯡꯕꯒ ꯆꯥꯅꯤꯡꯉꯛꯑꯦꯗ ꯄꯩꯁꯥ ꯂꯩꯔꯛꯇ꯭ꯔꯗꯤ
ꯑꯗꯨꯅꯤꯅꯦ ꯑꯍꯥꯎꯕꯁꯦ ꯂꯩꯔꯛꯇ꯭ꯔ ꯀꯥꯟꯗꯗ ꯆꯥꯅꯤꯡꯉꯦꯅꯦ
ꯎꯝ ꯃꯥꯟꯅꯦ ꯑꯗꯨꯅꯦ ꯅꯨꯄꯤꯖꯤꯗꯅꯦ ꯋꯔꯤꯅꯤ ꯑꯩꯈꯣꯏ ꯅꯨꯄꯤꯖꯦ ꯁꯦꯟ ꯊꯣꯛꯇ꯭ꯔꯦ ꯃꯊꯥ ꯁꯥꯏꯗꯣ ꯌꯨꯝ ꯄꯥꯜꯂꯒꯅ ꯇꯁꯦꯡꯅ ꯅꯨꯄꯥꯅ ꯐꯩꯒꯥꯛ ꯐꯩꯅ ꯍꯣꯠꯅꯒꯤꯕꯒ ꯅꯨꯄꯥ ꯑꯣꯏꯔꯒꯗꯤ ꯐꯩꯕ ꯁꯦꯟ ꯊꯣꯛꯍꯧꯗ꯭ꯔꯖꯨ ꯍꯌꯦꯡ ꯂꯥꯏꯕꯛ ꯊꯤꯔꯒꯅ ꯑꯗꯨꯝ ꯑꯋꯥꯐꯝ ꯑꯗꯨꯝ ꯇꯥꯕ ꯍꯜꯂꯛꯄꯤ ꯃꯤꯡꯊꯣꯟꯖꯨ ꯐꯪꯕ ꯑꯗꯩꯗꯤ ꯁꯦꯟꯗꯣꯛꯇꯕꯩꯅꯦꯅꯖꯨ ꯍꯥꯏꯕꯤꯗꯣꯏꯕ ꯇꯧꯔꯤꯖꯦ ꯅꯨꯄꯤꯑꯖꯦ ꯁꯦꯟ ꯊꯣꯛꯄꯖꯨ ꯃꯊꯧ ꯇꯥꯏ ꯑꯂꯩ ꯏꯃꯨꯡ ꯃꯅꯨꯡꯁꯨ ꯃꯧ ꯑꯣꯏꯔꯒ ꯍꯌꯦꯡ ꯏꯃꯨꯡ ꯃꯅꯨꯡꯖꯨ ꯀꯣꯏꯒꯗꯕꯅꯤ ꯃꯅꯦꯝ ꯃꯀꯨꯖꯨ ꯁꯦꯕꯥ ꯇꯧꯒꯗꯕꯅꯤ ꯃꯆꯥ ꯃꯁꯨꯖꯨ ꯁꯦꯕꯥ ꯇꯧꯒꯗꯕꯅꯤ ꯅꯨꯄꯤꯒꯤ ꯕꯔꯗꯟ ꯃꯌꯥꯝꯖꯦ ꯄꯩꯁꯥ ꯊꯣꯛ ꯇꫭꯛꯇꯕꯒꯤ ꯑꯃꯨꯛ ꯀꯣꯛꯇ ꯃꯩꯁꯥ ꯄꯤꯕꯤꯕ ꯅꯨꯄꯥꯅ ꯅꯨꯄꯥꯗꯗꯤ ꯊꯣꯏꯗꯣꯛꯅ ꯍꯦꯟꯅ ꯑꯦ ꯀꯩꯅꯣꯝ ꯇꯧꯈ꯭ꯔꯒꯗꯤ ꯌꯥꯔꯦ ꯍꯥꯏꯕ ꯋꯥꯔꯤꯗꫭ ꯂꯩꯕ ꯃꯈꯣꯏꯗꯗꯤ ꯏꯃꯨꯡ ꯃꯅꯨꯡꯒꯤ ꯀꯨꯅꯣꯝ ꯃꯅꯣꯝ ꯐꯤꯁꯨ ꯐꯤꯖꯥꯝ ꯃꯆꯥ ꯃꯁꯨ ꯁꯦꯟꯅꯕ ꯁꯤꯒꯤ ꯋꯥꯔꯤꯁꯦ ꯀꯩ ꯌꯥꯎꯗꯦꯕ ꯅꯨꯄꯤꯗꯤ ꯑꯃꯨꯛ ꯁꯦꯟꯖꯨ ꯊꯣꯛꯀꯗꯕꯅꯤ ꯅꯨꯄꯤꯖꯨ ꯁꯦꯟ ꯊꯣꯛꯄ ꯃꯔꯨꯅꯤꯅꯦꯅ
ꯁꯦꯟꯖꯨ ꯊꫭꯛꯀꯅꯤ ꯑꯉꯥꯡꯖꯨ ꯁꯦꯟꯅꯒꯅꯤ ꯌꯨꯝ ꯀꯣꯏꯕꯁꯨ ꯍꯩꯒꯗꯕꯅꯤ ꯃꯋꯥ ꯃꯄꯨꯔꯣꯏꯕꯒꯤ ꯁꯦꯕꯥꯁꯨ
ꯃꯊꯥ ꯁꯥꯖꯩꯌꯦ ꯗꯨꯅꯦ ꯅꯨꯄꯤ ꯑꯩꯈꯣꯏꯗ ꯑꯌꯥꯝꯕ ꯕꯔꯗꯟ ꯃꯌꯥꯝ ꯄꯨꯁꯜꯂꯛꯄꯗꯨꯗ ꯆꯍꯤ ꯌꯝꯖꯜꯂꯛ ꯑꯒ ꯑꯃꯨꯛ
ꯃꯅꯤ
ꯎꯝ ꯈꯪꯗꯦꯗ ꯇꯧꯔꯤꯖꯦ ꯃꯊꯥ ꯈꯔ ꯆꯥꯔꯦꯗ ꯑꯩꯗꯤ ꯍꯟꯗꯛꯁꯦ ꯑꯩꯖꯨ ꯀꯩꯅꯣ ꯇꯧꯕꯒꯤ ꯕꯦꯠ ꯇꯧꯕꯒꯤ ꯄꯩꯁꯥ ꯅꯨꯡꯁꯥ ꯈꯔ ꯆꯪꯒꯗꯕꯁꯨ ꯂꯩꯕꯅꯤꯅ ꯄꯩꯁꯥꯥꯖꯦ ꯏꯔꯩ ꯂꯩꯇꯕꯒꯤ ꯃꯊꯥ ꯁꯥꯥꯔꯦ ꯑꯩꯁ ꯍꯧꯖꯤꯛꯁꯦ ꯀꯅꯥꯗꯩꯅꯣ ꯍꯥꯏꯔꯛꯄ ꯍꯨꯒꯗ꯭ꯔ ꯈꯜꯂꯤꯅꯤ ꯇꯧꯔꯥ ꯁꯦꯟꯗꯣꯏ ꯄꯤꯗꯣꯏ ꯌꯥꯔꫭꯏꯗ꯭ꯔꫭ ꯉꯥꯟꯇ ꯃꯥꯟꯁ ꯀꯥꯏ ꯐꯁꯟꯂ ꯍꯧꯒꯔꯦ
ꯃꯥꯅꯦ
ꯀꯣꯏꯕꯒꯨꯝ ꯀꯩꯒꯨꯝ ꯆꯠꯅꯤꯡꯉꯦꯗ ꯏꯁꯥꯥꯖꯦ ꯁꯨꯝ ꯐꯨꯝꯖꯤꯟ ꯂꯩꯗꯅ ꯂꯩꯕꯝ ꯆꯥꯕꯝ ꯈꯪꯗ‍꯭ꯔꯦ ꯀꯥꯏ ꯀꯥꯏꯗꯅꫭ ꯑꯃ ꯆꯠꯅꯤꯡ
ꯅꯤꯅꯦ
ꯆꯠꯄ ꯍꯥꯏꯖꯦ ꯄꯩꯁꯥꯅꯤꯅꯦ ꯏꯀꯪ ꯀꯪꯅ
ꯃꯥꯅꯤꯀꯣ ꯊꯣꯡꯉꯥꯟꯗꯒꯤꯅꯦ ꯍꯦꯛ ꯊꯣꯛ ꯈꯤꯕꯗꯥ
ꯒꯥꯔꯤ ꯊꯥꯎꯗꯒꯤ ꯍꯧꯔꯦ ꯄꯩꯁꯥ
ꯎꯝ ꯊꯣꯛꯈꯤꯕꯗꯒꯤ ꯂꯨꯄꯥꯝ ꯌꯥꯎꯗꯅ ꯆꯠ ꯌꯥꯗꯦꯀꯣ ꯇꯥꯟꯗꯕꯗꯤ ꯁꯦꯟꯊꯣꯛꯇꯕꯗꯤ ꯑꯥ ꯁꯦꯟꯊꯣꯛꯇꯕꯗꯤ ꯌꯥꯏ ꯆꯠꯈꯤꯕꯗ ꯊꯣꯛꯄꯗꯤ ꯁꯦꯟ ꯌꯥꯎꯗꯗꯤ ꯌꯥꯗ꯭ꯔꯦꯕ ꯂꯝꯕꯤ ꯆꯠꯈꯤꯕꯖꯦ ꯂꯨꯄꯥ ꯇꯔꯥ ꯄꯨꯗꯨꯅ ꯆꯠꯄꯗ ꯑꯩꯈꯣꯏ ꯍꯤꯡꯗꯧ ꯃꯥꯟꯗꯦꯕ
ꯑꯗꯨꯅꯩ
ꯅꯠꯇ꯭ꯔꯥ ꯉꯝꯃꯔꫭꯏ ꯄꯩꯁꯥ ꯑꯃ ꯄꯩꯁꯥ ꯂꯥꯏꯅꯦꯗꯣ ꯇꯥꯗꯣꯔꯦ ꯃꯥꯅ ꯉꯝꯗꯕ ꯑꯝꯇ ꯂꯩꯇꯦ ꯃꯥꯒ ꯂꯣꯏꯅꯒ‍꯭ꯔꯗꯤ ꯃꯤ ꯌꯥꯎꯗ꯭ꯔꯖꯨ ꯌꯥꯏꯌꯦꯗꯣ ꯆꯨꯝꯈ꯭ꯔꯦꯗ
ꯃꯥꯅꯤ ꯃꯥꯅꯤ
ꯐꯥꯒꯤ ꯅꯠꯇꯩ ꯑꯁꯦꯡꯕꯩꯅꯤꯅꯦꯀꯣ
ꯎꯝ
ꯃꯌꯥꯝꯖꯤꯅꯗꯤ ꯁꯦꯟ ꯁꯦꯟꯅ ꯍꯥꯏꯅꯔꯤꯕ ꯍꯤꯡ ꯃꯅꯤꯖꯤ ꯗꯔꯀꯥꯔ ꯔꫭꯏ ꯏꯔꯦꯟ ꯁꯦꯟ ꯑꯣꯏꯕ ꯑꯗꯨꯅꯤꯗ ꯇꯥꯎꯖꯦ ꯑꯗꯨꯅ ꯑꯩꯗꯤꯅꯦ ꯕꯤꯖꯤꯅꯦꯁ ꯀꯩꯀꯥ ꯃꯌꯥꯝ ꯇꯧ ꯇꯧꯕꯗꯤ ꯕꯤꯖꯤꯅꯦꯁ ꯅꯠꯇꯦꯅꯦ ꯐꯥ ꯐꯥꯏꯅꯥꯟꯁꯇ ꯀꯩꯗ ꯄꯩꯁꯥ ꯃꯌꯥꯝ ꯑꯃ ꯃꯥꯡꯍꯜꯂꯨꯕꯗꯣ ꯑꯩꯅꯦ ꯀꯣꯛꯁꯦ ꯑꯁ ꯂꯩꯕꯨ ꯂꯩꯈꯠꯇꯦꯗ ꯄꯩꯁꯥ ꯃꯌꯥꯝ ꯑꯃ ꯃꯥꯏꯀ꯭ꯔꯣ ꯐꯥꯏꯅꯥꯟꯁꯇꯅꯦꯅ ꯊꯥꯗꯈꯤꯕ ꯃꯌꯥꯝꯗꯣ ꯑꯩ ꯃꯨꯡꯆꯥꯛ ꯆꯥꯛꯏ ꯍꯥꯏꯖꯦꯅꯦ ꯀꯗꯣ ꯆ ꯀꯀꯤ ꯐꯅꯦ ꯂꯨꯄꯥ ꯂꯥꯛ ꯇꯥꯔꯨꯛ ꯃꯌꯥꯗꯤ ꯑꯗꯨꯝ ꯃꯪꯔꯝꯅꯤ ꯂꯥꯛ ꯇꯥꯔꯨꯛ ꯁꯤꯕꯨ ꯑꯈꯣꯏꯅꯥ ꯍꯧꯖꯤꯛ ꯍꯦꯛꯇꯥ ꯁꯥꯕ ꯉꯝꯒꯤꯗꯣꯏꯕꯔꯣ ꯈꯟꯂꯒꯥ ꯌꯦꯪꯒꯨ ꯑꯗꯨꯅ ꯊꯥ ꯌꯥꯝ ꯁꯥꯏꯦ ꯃꯣꯏꯅ ꯈꯔ ꯈꯔ ꯈꯔ ꯄꯤꯊꯠꯄꯤꯔꯝꯃꯗꯤ ꯀꯣꯔꯣꯅꯥꯅꯦꯅ ꯑꯗꯨꯅꯦꯅ ꯑꯗꯨꯝ ꯇꯧꯗꯅ ꯃꯥꯡꯈ꯭ꯔꯦꯗꯅ ꯁꯅꯥ ꯁꯥꯖꯔꯝꯃꯒ ꯊꯝꯃꯝꯕꯅꯕꯨ ꯍꯦꯟꯅ ꯀꯥꯟꯅꯅꯤ ꯍꯧꯖꯤꯛ ꯀꯥꯏꯊꯣꯛꯄꯗ ꯄꯣꯠ ꯃꯃꯟꯁꯨ ꯑ ꯌꯧꯕ ꯅꯠꯇ꯭ꯔ ꯁꯤꯡꯗꯣꯏ ꯆꯥꯔꯝꯕꯥꯎꯕꯨꯗꯤ ꯆꯥꯛꯏ ꯑꯁꯦꯡꯕ
ꯁꯦꯟꯗꯣꯛ ꯆꯥꯕ ꯀꯥꯟꯅꯗꯦꯗ
ꯁꯦꯟꯗꯣꯏ ꯆꯥꯕ ꯍꯥꯏꯕꯁꯤꯗꯤ ꯈꯔ ꯈꯔ ꯑꯩꯈꯣꯏꯒꯤ ꯃꯤꯅꯤꯗꯥ ꯃꯤꯗꯥ ꯌꯦꯡꯉꯒ ꯈꯪꯅ ꯆꯥꯟꯅꯕ ꯑꯣꯏꯔꯒꯁꯨ ꯂꯩꯗꯅ ꯃꯤꯒꯤ ꯃꯑꯣꯡ ꯍꯥꯏꯕ ꯑꯃ ꯂꯩꯗꯅ ꯏꯀꯥꯏ ꯈꯪꯕ ꯍꯥꯏꯕ ꯑꯃ ꯂꯩꯗꯅ ꯃꯤꯒꯤ ꯔꯦꯁꯄꯦꯛ ꯇꯧꯕ ꯈꯪꯅꯔꯒꯁꯨ ꯔꯦꯁꯄꯦꯛ ꯇꯧꯗꯕ ꯁꯤꯟꯗꯁꯨ ꯀꯩꯝ ꯍꯥꯏꯔꯣꯏꯒ ꯀꯥꯏꯅꯒ ꯈꯜꯂꯒ ꯃꯤꯁꯦ ꯔꯦꯁꯄꯦꯛ ꯇꯧꯗꯕ ꯃꯤꯅꯗꯤꯅꯦ ꯈꯪꯅꯗꯕ ꯃꯤꯅꯗꯤ ꯍꯥꯏꯄꯤ ꯌꯥꯄꯣꯠꯇ꯭ꯔꯦꯕ ꯏꯃꯥꯟꯅꯕ ꯑꯣꯏꯒꯦꯔꯥ ꯇꯨꯃꯥꯟꯅꯕ ꯑꯣꯏꯒꯦꯔꯥ ꯑꯗꯨꯅ ꯕꯦꯔꯥ ꯀꯥꯏ ꯁꯦꯟꯒꯤ ꯃꯇꯥꯡꯁꯤꯗꯗꯤ ꯃꯑꯣꯡ ꯇꯥꯗꯕ ꯃꯤꯗꯗꯤ ꯑꯗꯨꯝ ꯇꯥꯗꯦꯕ ꯈꯨꯡꯅꯕ ꯑꯣꯏꯒꯦꯔꯥ ꯈꯨꯡꯅꯗꯕ ꯑꯣꯏꯒꯦꯔꯥ
ꯃꯥꯥꯟ
ꯑꯂꯦ ꯄꯩꯁꯥꯒꯤ ꯃꯇꯥꯡꯁꯤꯗꯤ ꯌꯥꯝꯅ ꯃꯦꯅꯥꯟꯅꯩ ꯃꯤ ꯅꯨꯡꯁꯤꯅꯍꯟꯒꯦ ꯁꯦꯜꯗ ꯂꯩ ꯅꯨꯡꯁꯤꯅꯍꯜꯂꯣꯏ ꯁꯦꯟꯗ ꯂꯩ ꯍꯥꯏꯁꯦ ꯎꯝ ꯑꯗꯨ ꯈꯪꯗꯦ ꯑꯩꯁꯨ ꯁꯦꯟꯗ ꯌꯥꯝ ꯊꯣꯛꯅꯤꯡꯉꯝꯅꯤ ꯀꯔꯤ ꯇꯧꯁꯤꯒꯦ ꯈꯜꯂꯌꯨꯛ ꯇꯝ ꯂꯩꯔꯨꯔꯒ ꯗꯤ ꯑꯃꯨꯛ ꯁꯥꯏꯠꯇ ꯑꯃꯨꯛ ꯍꯥꯏꯗꯣꯛꯄ ꯆꯠꯄꯒꯤ ꯃꯇꯝ ꯑꯃꯨꯛ ꯂꯩꯔꯨ ꯑꯗꯨꯃꯤꯗꯣ ꯇꯧꯔꯤꯁꯦ
ꯃꯥꯅꯦ ꯁꯦꯁꯂ ꯂꯥꯏꯔꯤꯛ ꯇꯝꯃꯤꯉꯩ ꯁꯦꯟ ꯇꯥꯟꯕ ꯌꯥꯗꯦ ꯁꯦꯟ ꯇꯥꯜꯂꯤꯉꯩ ꯂꯥꯏꯔꯤꯛ ꯇꯝꯕ ꯌꯥꯗꯦ
ꯗ ꯃ ꯑꯣꯏꯗ
ꯑꯦ ꯈꯪ ꯍ ꯐ ꯀ ꯍꯥꯏꯅ ꯐ
ꯑꯩꯈꯣꯏꯒꯤ ꯑꯥꯁꯤ ꯀꯣꯡꯄꯥꯟꯒꯤ ꯔꯤꯡ ꯔꯣꯗꯨ ꯊꯕꯨ ꯆꯠꯇꯕ ꯃꯅ ꯅꯨꯡꯉꯥꯏꯔꯦꯅꯦ ꯄꯥꯛꯄꯅꯦ ꯂꯝꯕꯤꯗꯣ ꯑꯩꯗꯤ ꯑꯗꯣꯝꯗꯤ ꯍꯦꯛ ꯑꯗꯨꯗꯩ ꯐꯥꯎꯔꯒ ꯑꯗꯨꯝ ꯆꯠꯂꯦꯔꯦ ꯃꯣꯡ ꯐꯥꯎꯗꯁꯨ ꯑꯗꯨꯝ ꯁꯝꯃ ꯁꯝꯃꯒ ꯅꯛꯑꯦꯕ ꯑꯗꯩ ꯆꯠꯄꯗꯗꯤ ꯑꯥ ꯀꯀꯤꯡꯁꯨ ꯌꯥꯏ ꯑꯗꯨꯒ ꯂꯝꯕꯤꯗ ꯑꯗꯣꯝꯗ ꯂꯃꯣꯡ ꯐꯥꯎꯗ꯭ꯔꯕꯅꯤꯅ ꯅꯨꯡꯉꯥꯏꯔꯦꯕ ꯃꯤꯁꯦ ꯌꯥꯝ ꯐꯥꯎꯅꯩꯌꯦ ꯑ ꯆꯠ ꯆꯠꯇꯅ ꯎꯝ ꯅꯨꯡꯗꯥꯡ ꯋꯥꯏꯔꯝꯒꯨꯝꯕ ꯅꯨꯡꯊꯤꯟꯒꯨꯝꯕ ꯑꯗꯒꯤꯗꯤ ꯑꯌꯨꯛꯁꯨ ꯑꯗꯨꯝ ꯆꯠꯅꯔꯝꯒꯅꯤ ꯑꯩ ꯑꯩ ꯔꯥꯀꯦꯁꯇ ꯐꯣꯝ ꯑꯝꯇ ꯃꯦꯟꯕꯤꯌꯣꯅ ꯍꯥꯏꯒꯦꯅ ꯈꯜꯂꯝꯃꯤꯁꯦ ꯌꯥꯔꯔꯣꯏ ꯉꯁꯤꯗꯤꯥꯏ ꯂꯩꯇꯦ ꯑꯩꯛꯦꯟ ꯀꯥꯔ ꯊꯥꯒꯗꯕꯁꯨ ꯐꯣꯝꯗꯨꯁꯨ ꯀꯩꯅꯣ ꯇꯧꯔꯝꯗ꯭ꯔꯕꯅꯤꯅ ꯂꯣꯏꯁꯟ ꯂꯩꯔꯃ ꯂꯣꯏꯔꯝꯃꯕꯅꯤꯅ ꯍ ꯇ
ꯀꯩ ꯐꯣꯝꯅꯣ
ꯐꯣ ꯑꯃꯌꯦ ꯑꯦꯛꯁꯦꯟꯁ ꯀꯩꯅꯣꯒꯤꯅꯦ ꯀ ꯃꯅꯤꯄꯨꯔ ꯄꯣꯂꯨꯁꯟ ꯀꯟꯇ꯭ꯔꯣꯜ ꯕꯣꯔꯗꯀꯤ ꯊꯕꯛ ꯀꯧꯕꯅꯦꯕ
ꯎꯝ
ꯑꯗꯣ ꯐꯣꯝ ꯁꯞꯃꯤꯠ ꯇꯧꯕꯒꯤꯗꯤ ꯃꯇꯝꯕꯨꯗꯤ ꯂꯩꯔꯤꯕ ꯑꯗ ꯏꯁꯄꯣꯟꯁꯔ ꯅꯝꯕꯔ ꯄꯤꯕꯗꯣ ꯂꯣꯏ ꯂꯩꯔꯝꯃꯦ ꯑꯗꯨ ꯂꯣꯏ ꯂꯩꯔꯝꯕꯗꯨꯗ ꯌꯥꯗ꯭ꯔꯕ ꯊꯥꯖꯤꯟꯒꯦ ꯇꯧꯔꯒ ꯊꯥꯖꯤꯟꯗ꯭ꯔꯦ ꯂꯣꯏꯁꯤꯜꯂꯝ ꯍꯥꯏꯗꯦꯗ ꯊꯕꯛꯅꯦꯗꯤ ꯃꯌꯥꯝ ꯃꯌꯥꯝ ꯑꯃ ꯀꯩꯅꯣ ꯇꯧꯋꯤ ꯑꯗꯣ ꯑꯣꯏꯖꯔꯕ꯭ꯔꯥ ꯑꯣꯏꯔꯣꯏꯗ꯭ꯔꯗꯤ ꯈꯪꯗꯦ ꯊꯖꯜꯂꯤꯅꯦ ꯊꯖ ꯂꯩꯅꯦ ꯃꯦꯔꯤꯕꯅꯥꯝ ꯊꯖꯜꯂ ꯁꯥꯖꯦ ꯑꯃꯨꯛ ꯁꯥ ꯑꯃꯨꯛ ꯃꯝ ꯇꯧ ꯂꯩꯔꯤꯅꯦ ꯑꯩꯁꯦ ꯁꯝꯅ ꯑꯃ ꯀꯛꯅꯤꯡꯕꯅꯦ ꯑꯩꯁꯦ ꯄꯥꯔꯂꯔ ꯇꯧꯔ ꯁꯝꯗꯨꯁꯦ ꯈꯔ ꯇꯪꯊꯦꯅ ꯀꯛꯆꯦꯔꯥ ꯈꯜꯂꯤ ꯍꯨꯃꯥꯡ ꯁꯧꯕꯁꯤꯗ ꯁꯝꯒ ꯈꯥꯛꯄꯒ ꯇꯜꯂꯦ ꯄꯥꯔꯂꯔ ꯄꯩꯁꯥ ꯌꯥꯝ ꯂꯧꯏꯅꯦ ꯂꯤꯁꯤꯡ ꯂꯤꯁꯤꯡ ꯂꯧꯕ ꯌꯥꯎꯋꯤꯅꯦ ꯄꯥꯝꯃꯅꯦꯕ ꯑꯩꯁꯦ ꯍꯖꯔ ꯑꯃ ꯂ ꯀꯛꯄ ꯃꯣꯡꯉ ꯆꯨꯁꯜꯂꯛꯗꯧ ꯃꯥꯜꯂꯤꯅꯦꯍꯦ ꯑꯩꯁꯤꯕꯨ ꯀꯩꯀꯩ ꯐꯤꯔꯣ ꯐꯧꯒ ꯁꯨꯃꯥꯡꯗ ꯐꯧꯒꯩꯩ ꯑꯝꯇ ꯌꯦꯡꯉꯒꯤꯅꯦ ꯑꯥ ꯃꯝꯁꯤꯜꯂꯛꯑꯦꯅꯦ ꯍꯣꯏ ꯍꯣꯏ ꯍꯣꯏ ꯑꯩ ꯊꯝꯃꯒꯦ ꯀꯣ ꯑꯣ ꯎꯝ